ꯍꯦꯜꯂꯣ ꯇꯌꯦꯦ ꯀꯩꯗꯧꯔꯤꯅꯣ
ꯑꯁ ꯇꯨꯝꯕ ꯋꯥꯃꯟꯅꯤ ꯂꯦꯞ ꯈ ꯂꯒꯠ ꯄꯩꯁ ꯆꯂꯏ
ꯑꯦ ꯉꯥꯏꯍꯣ ꯑꯩꯗꯣ ꯍꯧꯖꯤꯛ ꯀꯔꯤꯗꯥ ꯑꯩ ꯀꯣꯜ ꯑꯃ ꯔꯤꯁꯤꯞ ꯇꯧꯋꯤ ꯑꯃꯨꯛ ꯔꯤꯁꯤꯞ ꯇꯧꯕ ꯌꯥꯕ꯭ꯔꯥ ꯈꯪꯗꯦ
ꯀꯅꯥꯅꯣ ꯈꯪꯗꯦ ꯑꯃꯨꯛ ꯗꯥꯏꯔꯦꯛ ꯀꯔꯤꯔ ꯕ꯭ꯂꯥꯏꯟꯂꯤ ꯀꯣꯜ ꯇꯧꯔ ꯑꯦ ꯑꯗꯨꯒꯤ ꯑꯩꯗꯣ ꯀꯣ ꯄꯥꯏꯈꯠꯂꯦ ꯑꯗꯣ ꯑꯩꯁꯦꯀꯣ ꯑꯃꯨꯛ ꯄꯥꯏꯈꯠꯄ ꯌꯥꯕ꯭ꯔꯥ ꯈꯪꯗꯦ
ꯎꯝ
ꯦꯝ ꯁꯅꯕ꯭ꯔꯥ
ꯁꯥꯟꯅꯗꯦ ꯑ ꯑꯩꯁꯦ ꯏꯔꯨꯈꯣ ꯏꯔꯨꯗ꯭ꯔꯦ ꯑꯩ ꯃꯤ ꯀꯠꯇꯣ ꯀꯩꯁꯥꯏ
ꯍꯁ
ꯃꯤ ꯑꯃꯃꯨꯝ ꯇꯧꯔꯛꯀꯦ ꯍꯥꯏꯕꯗꯤ
ꯑꯣ ꯑꯣ ꯏꯁ ꯏꯔꯨꯅꯤꯡꯉꯥꯏ ꯏꯪꯔꯣꯏꯗ꯭ꯔꯣ ꯍꯣꯔꯦꯟ
ꯏꯪꯕꯕꯨꯗꯤ ꯏꯪꯒꯦꯗꯤ ꯁꯤꯗꯗꯤ
ꯑꯣ ꯁꯥꯕ꯭ꯔꯥ ꯏꯁꯤꯡꯗꯣ
ꯏꯁꯤꯡ ꯁꯥꯕ ꯅꯠꯇꯦꯗ ꯑꯗꯨꯝ ꯋꯦꯗꯔꯗ ꯑꯗꯨꯝ ꯁꯥꯔꯅꯦꯕꯒꯤ ꯑꯗꯨꯝ
ꯑ ꯑ ꯎꯝ ꯍꯣꯏ ꯃꯁꯤ ꯅꯣꯡ ꯇꯥꯕꯅꯤ ꯅꯣꯡ ꯆꯨꯕꯅꯤꯅꯀꯣ ꯈꯔꯗꯤ ꯏꯪꯉꯦ ꯍꯣꯏ ꯅꯣꯡꯆꯨꯦ ꯉꯁꯥꯏ ꯏꯚꯤꯅꯤꯡꯗꯣ
ꯀꯩꯅꯩꯅꯣ ꯀꯣꯏꯗꯤ
ꯑ
ꯅꯣꯡ ꯑꯃꯃꯝꯒ ꯑꯗꯨꯋꯥꯏꯗ ꯅꯨꯡꯁꯥ ꯁ ꯃꯣꯕꯜ ꯌꯦꯛꯇꯀꯣ ꯂꯥꯁꯥꯁ ꯏꯚꯤꯅꯤꯡ ꯑꯗꯨꯋꯥꯏꯗ ꯅꯨꯡꯁꯥ ꯁꯥꯔꯛꯑꯦ
ꯃꯤꯗꯤ ꯅꯣꯡ ꯃꯥꯡꯕ ꯂꯣꯏꯔꯒ ꯅꯣꯡ ꯆꯨꯏꯦ ꯍꯥꯏꯔꯒ ꯅꯣꯏꯗꯤ ꯅꯣꯡ ꯃꯥꯡ ꯈꯪꯈ꯭ꯔꯒ ꯑꯗꯨꯝ ꯅꯨꯡꯁꯥ ꯑꯃꯛ ꯊꯣꯛꯑꯦ ꯌꯥꯏꯅꯦ ꯌꯥꯕꯖꯥꯠꯅꯦ ꯅꯪ ꯀꯔꯤ ꯀꯔꯤ ꯒꯦꯝ ꯁꯥꯟꯅꯕ꯭ꯔꯥ
ꯄꯕꯖꯤꯁꯨꯁꯅ ꯃꯣꯕꯥꯜ ꯂꯤꯖꯟꯁꯨ ꯁꯥꯂ
ꯁꯥꯟꯅꯕ ꯅꯨꯡꯉꯥꯏꯕ꯭ꯔꯥꯅꯦ ꯑꯗꯨꯒꯨꯝꯕ ꯒꯦꯝꯗꯣ
ꯑꯁ ꯀꯦ ꯑꯗꯨꯃ ꯃꯤ ꯀꯩ ꯍꯥꯏꯇꯥꯔꯦ ꯃꯈꯣꯏꯅ ꯑꯗꯨꯝ ꯌꯥꯎꯔꯒ ꯒ꯭ꯔꯨꯞ ꯒ꯭ꯔꯨꯞꯀꯨꯝꯕ ꯁꯠꯂꯂꯤ ꯅꯣ ꯑꯩ
ꯑ
ꯅꯨꯄꯥꯅꯦꯅ ꯑꯗꯨꯝ ꯁꯥꯟꯅ
ꯍꯣꯏ ꯍꯣꯏ ꯍꯣꯏ ꯅꯨꯄꯥ ꯑꯣꯏꯕꯅꯤꯅꯦꯀꯣ ꯑꯗꯨꯝ ꯁꯅꯥꯒꯗꯕꯅꯤ ꯅꯨꯄꯥꯁꯤꯡꯗꯤ ꯑꯌꯥꯝꯕꯅ ꯒꯦꯝꯁꯅꯑ ꯑꯩꯗꯤ ꯁꯝꯅꯗꯦ ꯑꯩ ꯁ ꯅꯥꯕꯁꯨ ꯍꯩꯇꯦ ꯑꯩꯗꯤ ꯑꯩꯗꯤ ꯃ ꯄꯥ ꯑꯗꯨꯝ ꯌꯦꯡꯉꯨꯅꯦ ꯐꯦꯁꯕꯨꯛꯀꯤ ꯚꯤꯗꯤꯑꯣꯒ ꯑꯗꯨ ꯈꯛꯇꯅꯤ ꯑꯩꯗꯤ ꯒꯦꯝꯁ ꯅꯥꯕꯁꯨ ꯍꯩꯇꯦ
ꯗ꯭ꯔꯃꯥꯗꯤ ꯗ꯭ꯔꯃꯥꯁꯤ ꯌꯥꯝꯒꯅꯤ
ꯨ ꯌꯦꯡꯉꯦ ꯑꯗꯣ ꯍꯟꯗꯛꯁꯦ ꯗ꯭ꯔꯃꯥꯗꯣ ꯑꯅꯧꯕ ꯂꯩꯇꯕꯒꯤꯀꯣ ꯈꯔ ꯗ꯭ꯔꯃꯥꯗꯒꯤ ꯕ꯭ꯔꯦꯛ ꯂꯧꯔꯤ ꯑꯅꯧꯕꯒꯨꯝꯕ ꯊꯣꯛꯂꯛꯑꯗꯤ ꯑꯃꯨꯛ ꯌꯦꯡꯕ ꯍꯧꯔꯅꯤ
ꯑ ꯑꯩꯁꯨ ꯀꯩ ꯍꯥꯏꯁꯦ ꯗ꯭ꯔꯃꯥ ꯈꯔꯗꯤ ꯌꯥꯝ ꯐꯖꯅ ꯌꯦꯡꯉꯦꯗ ꯈꯔ ꯀꯌꯥꯁꯦ ꯐꯖꯕꯈꯣꯏ ꯌꯥꯝ ꯐꯟꯖꯥꯏ ꯍꯥꯏꯅ ꯈꯟꯈꯤꯕ ꯃꯤꯗꯣ ꯑꯩꯁꯦ
ꯑ ꯇꯔꯤꯒꯕꯤꯗ꯭ꯔꯣ ꯃꯥ ꯀꯥꯏꯗꯣ
ꯂꯣ ꯐ ꯗꯦꯠꯇꯣ ꯑꯗꯨ ꯌꯦꯡꯉꯦ ꯑꯣꯂꯣꯄꯥ ꯁꯔ ꯗꯦꯠꯇꯣ ꯑꯗꯨꯗꯤ ꯃꯌꯥꯝ ꯌꯦꯡꯅꯩꯗꯅ ꯑꯗꯨꯒ ꯐꯖꯕꯁ ꯑꯩꯒꯤ ꯐꯖꯕꯁꯦ ꯑꯗꯨꯒ ꯀꯩꯅꯣꯁꯨ ꯐꯖꯩ ꯀꯩꯅꯣꯗꯣ
ꯀꯔꯤꯔ ꯔꯤꯚꯦꯟꯁ ꯑꯣ ꯑꯗꯔ ꯍꯥꯏꯕ ꯔꯤꯚꯦꯟꯁ ꯐꯣꯔ ꯑꯗꯔ ꯍꯥꯏꯕ
ꯚꯦꯟꯁꯨ ꯑꯩ ꯑꯗꯨ ꯌꯦꯡꯈ꯭ꯔꯤꯅꯣ
ꯔꯤꯚꯁꯑꯣꯐ ꯑꯗꯔꯁ ꯍꯥꯏꯕ꯭ꯔ ꯔꯤꯚꯦꯟꯁ ꯐ ꯍꯥꯏꯕ꯭ꯔ ꯑꯣꯐ ꯍꯥꯏꯕ꯭ꯔꯥ
ꯔꯤꯚꯁ ꯑꫭꯐ ꯑꯗꯁ ꯑꯗꯨ ꯑꯩꯁꯨ ꯌꯦꯡꯈ꯭ꯔꯗꯣ ꯑꯦꯛꯁꯟꯒꯤꯅꯤꯀꯣ ꯌꯦꯡꯕꯒꯨꯝ ꯇꯧꯈ꯭ꯔꯦ ꯃꯃꯤꯡꯗꯨ ꯇꯥꯕꯗ
ꯑꯩꯗꯤ ꯗꯨ ꯈꯣꯏꯗꯨꯨꯝꯕꯅ
ꯖꯄꯥꯟꯒꯤꯗ ꯅꯠꯇ꯭ꯔꯣ
ꯑꯦ ꯀꯔꯤꯌꯥꯅꯣ ꯑꯗꯨꯗꯤ
ꯀꯔꯤ ꯍꯥꯏꯒꯦꯔꯕ ꯑꯗ ꯌꯦꯡꯕꯒꯨꯝ ꯇꯧꯔꯦꯁꯦ ꯁꯤ ꯀꯔꯤꯅꯥꯥ ꯑꯦꯛꯁꯟ ꯃꯨꯚꯤ ꯑꯃꯁꯨ ꯂꯩꯅꯦ ꯍꯟꯗꯛ ꯅꯅꯥꯥꯎꯅ ꯊꯣꯛꯄꯗꯣ ꯅꯦꯠꯐ꯭ꯛꯁ ꯅꯝꯕꯔ ꯋꯥꯟ ꯆꯠꯅꯦ ꯀꯦ ꯗ꯭ꯔꯃꯥꯒꯤ ꯑꯦꯛꯁꯟꯒꯤ ꯈꯪꯕ꯭ꯔꯥ ꯈꯪꯕ꯭ꯔꯥꯅ ꯑꯗꯣ ꯇꯤꯁ ꯌꯨ ꯑꯦꯂꯦꯁꯟꯗꯣ ꯑꯗꯨ ꯌꯦꯡꯉꯣ ꯅꯦꯠꯐ꯭ꯂꯤꯛꯁꯇ ꯅꯝꯕꯔ ꯋꯥꯟ ꯆꯠꯄꯅꯦ ꯑꯗꯣ ꯅꯦꯠꯐ꯭ꯂꯤꯛꯁꯇ ꯅꯝꯕꯔ ꯋꯥꯟ ꯆꯠꯂꯤ ꯍꯥꯏꯕꯒꯨꯝ ꯇꯧꯕꯅꯦ ꯔꯦꯇꯤꯡꯗꯨ ꯑꯣ ꯀ꯭ꯔꯤꯔꯥ ꯇꯤꯆ ꯌꯨ ꯑꯦꯂꯦꯁꯟ ꯍꯥꯏꯕ ꯀꯦ ꯗ꯭ꯔꯃꯥꯒꯤꯗꯣ
ꯑꯥ
ꯌꯦꯡꯉꯦꯀꯣ ꯌꯥꯝ ꯐꯖꯩꯀꯣ ꯁꯨꯅꯥꯇꯥꯗ ꯑꯣꯐ
ꯍ
ꯁꯤꯖzꯟ ꯇꯨꯁꯨ ꯑꯃꯨꯛ ꯊꯣꯛꯀꯅꯤ ꯍꯥꯏꯕꯅꯦ
ꯑ ꯐꯖꯩꯌꯦꯦ ꯐꯣꯏ ꯑꯗꯨ ꯃꯥꯏ ꯅꯨꯄꯤ ꯁꯤꯕꯗꯨꯗꯤ
ꯍꯣꯏ ꯋꯥꯔꯤꯗꯣꯗꯤ ꯌꯥꯝ ꯅꯨꯡꯁꯤꯌꯦꯀꯣ ꯎꯝ ꯁꯤꯒꯨꯝꯕꯗꯣ ꯌꯥꯝ ꯀꯣꯔꯤꯌꯥꯗ ꯗꯤ ꯀ꯭ꯔꯤꯌꯥꯁꯤꯔꯥ ꯃꯤꯕꯨ ꯕꯣꯂꯤ ꯇꯧꯕꯒꯨꯝꯕꯗꯤ ꯌꯥꯝ ꯀꯃꯟ ꯑꯣꯏꯅ ꯑꯗꯨꯒꯤ ꯈꯪꯗꯦ ꯑꯗꯨꯃꯥꯏꯅ ꯊꯣꯛꯄ꯭ꯔꯥ ꯈꯪꯗꯦ ꯌꯥꯝ ꯌꯥꯝ ꯐꯖꯩ
ꯎꯝ
ꯌꯦꯡꯕ ꯌꯥꯝ ꯄꯍꯂꯤ ꯐꯨꯅ ꯇꯗ ꯄꯠ ꯄꯤꯠ ꯄꯤꯠꯠꯇꯔ ꯈꯨꯄꯥꯛꯥꯛꯅꯅꯥꯒꯔꯤ ꯑ ꯑꯁ ꯑꯩꯁꯨ ꯑꯗꯨꯃꯥꯏꯅ ꯐꯨꯅꯤꯡꯉꯦ ꯁꯦꯝꯦꯡꯕ
ꯈꯨ ꯄꯥꯛꯊꯥꯔꯒꯀꯣ ꯈꯨꯄꯥꯛꯥꯛꯇꯨꯅ ꯑꯁ
ꯑ ꯑꯥ ꯑꯥ ꯃꯊꯛ ꯊꯥꯡꯒꯜꯂꯒ ꯊꯥꯕꯗꯣ
ꯑꯗꯨꯅꯦ ꯑꯩꯅ ꯌꯥꯝ ꯄꯦꯜꯂꯤꯁꯦ ꯌꯦꯡꯕꯗ ꯌꯥꯝ ꯅꯨꯡꯉꯥꯏ ꯐꯖꯅ ꯁꯦꯇꯤꯁꯐꯥꯏꯠ ꯑꯣꯏꯂꯦ ꯑꯁꯦꯡꯕ ꯃꯤ ꯄꯨꯒꯨꯝꯕꯗ
ꯃꯤ ꯐꯨꯅꯔꯒ ꯑꯗꯨꯃꯥꯏꯅ ꯇꯧꯔꯝꯅꯤꯀꯣ ꯅꯪ ꯁꯨꯝ ꯃꯤ ꯈꯔ ꯁꯥꯊꯤ ꯍꯥꯏꯏꯗ ꯅꯪꯁꯦ ꯑ
ꯗ ꯍꯥꯔꯥꯎꯕ